ꯇꯥꯌꯦ ꯍꯣꯏ ꯍꯣꯏ ꯅꯨꯡꯉꯥꯏꯔꯦ ꯀꯗꯏꯗ ꯂꯩꯌꯦ ꯅꯪꯗꯣ
ꯑꯗꯨꯗꯤ ꯌꯨꯝꯗ ꯂꯩꯌꯦ
ꯀꯔꯤ ꯊꯕꯛ ꯇꯧꯏꯅꯣ ꯑꯩꯁꯨ ꯌꯨꯝꯗ ꯂꯩꯌꯦ꯫ ꯄꯣꯏ
ꯍꯥ ꯀꯔꯤ ꯑ ꯑꯩ ꯒꯥꯔꯗꯦꯟꯗ ꯂꯩ ꯍꯤ ꯍꯤ
ꯀꯔꯤ ꯊꯕꯛ ꯇꯧꯋꯦ ꯗꯨꯏꯑꯁ ꯗ ꯑꯗꯨꯗ
ꯑꯩ ꯀꯨꯕꯤꯒꯤ ꯀꯨꯕꯤꯒꯤ ꯑꯥ ꯀ꯭ꯂꯤꯟ ꯇꯧꯋꯦ
ꯃꯆꯤꯟ ꯊꯤꯎꯅꯣ
ꯃꯆꯤꯟ ꯊꯤꯗꯦ ꯍꯥꯌꯦ
ꯊꯤꯔꯦ ꯊꯤꯔꯦ ꯊꯤꯔꯦ
ꯇꯦ
ꯏ
ꯌꯥꯝꯅ ꯏꯁꯇꯥꯜ ꯇꯧꯒꯅꯨꯀꯣ꯫
ꯎ ꯃꯂꯨ ꯃꯤ ꯁ ꯃꯂꯨ ꯅꯠꯇꯦ ꯅꯪꯉꯣꯟꯗ ꯍꯥꯏꯇ꯭ꯔꯦ ꯍꯥꯏꯗꯦ ꯑꯁ ꯁꯤꯗ ꯑꯩꯒꯤ ꯏ ꯇꯨꯝ ꯏꯆꯥꯅꯨ ꯀꯌ꯭ꯅꯨꯉꯣꯟꯗ ꯑꯩꯒꯤ ꯏꯆꯥ ꯅꯨꯨꯄꯤ ꯑꯃ ꯂꯩꯌꯦꯀꯣ ꯃꯉꯣꯟꯗ ꯑꯩꯅ ꯋꯥꯔꯤꯁ ꯅꯪꯒꯤ ꯄ ꯆꯨꯞꯄ ꯌꯥ ꯍꯣꯏ ꯉꯁꯤ ꯀꯔꯤ ꯀꯔꯤ ꯇꯧ ꯅꯪ
ꯍ ꯀꯔꯤꯁꯨ ꯇꯣꯗꯦ ꯉꯁꯤ ꯆꯤꯑ ꯑꯍꯤꯍꯤ ꯌꯥꯔ ꯄ ꯆꯤꯗꯑꯦ
ꯁ ꯅꯨꯡꯉꯥꯏꯇꯦꯀꯣ ꯑꯗꯨ ꯅꯨꯄꯤꯗꯨ
ꯍꯣꯏ
ꯗꯨꯃꯥꯏꯅ ꯑꯍꯥꯡꯑꯥ
ꯍꯣꯏ ꯌꯦꯡꯕꯗꯤ ꯍꯣꯏ ꯌꯦꯡꯕꯗꯤ ꯍꯥꯏꯒꯦ ꯍꯥꯏ꯫
ꯍꯣꯏ ꯅꯍꯥꯟ ꯑꯈꯣꯏꯅ ꯈꯣꯏꯗ ꯑꯩꯈꯣꯏꯒꯤ ꯄ꯭ꯔꯣꯒ꯭ꯔꯥꯝ ꯑꯃ ꯂꯩꯌꯦ ꯑꯗꯨꯃꯥꯏꯅ ꯑꯗꯨꯃꯥꯏꯅ ꯋꯥꯔꯤ ꯁꯥ ꯃꯅꯤ ꯑꯗꯨꯃꯥꯏꯅ ꯍꯥꯏꯈ꯭ꯔꯦ ꯑꯗꯨꯁꯨ ꯑꯥ ꯏꯁꯤꯡ ꯅꯨꯄꯤꯗꯨ ꯍꯧꯖꯤꯛꯁꯨ ꯒ꯭ꯌꯥꯟ ꯇꯥꯗ꯭꯭ꯔꯔꯤ ꯅꯨꯡꯉꯥꯏꯇꯦꯀ꯭ꯔꯣ
ꯍꯣꯏ
ꯑꯗꯤ ꯇꯂꯦ ꯃꯗꯨ
ꯀꯁꯨ ꯇꯂꯦ ꯍꯥꯏꯕꯅꯣ ꯎꯝ
ꯎꯝ ꯅꯗꯨꯀꯣ ꯑꯗꯨꯗ ꯇꯞ ꯐꯪꯗꯨꯉ ꯑꯞ ꯑꯦꯟ ꯗꯥꯎꯟ ꯇꯧꯔꯒ ꯀꯣ ꯑꯗꯨꯒ ꯑꯩꯈꯣꯏꯒꯤ ꯃꯤꯒꯤꯗꯨꯀꯣ ꯈꯔ ꯌꯦꯡꯕꯤꯀꯣ
ꯀꯔꯤ ꯇꯧꯋꯦ ꯗ꯭ꯔꯥꯏ ꯇꯧꯋꯦ
ꯍꯣꯏ ꯑꯗꯨꯅꯦ ꯑꯩꯈꯣꯏꯒꯤꯗꯤꯗꯤꯁꯨ ꯈꯔ ꯌꯦꯡꯕꯤꯌꯣ
ꯃꯒꯤ
ꯍꯣꯏ ꯑꯩꯅ ꯂꯣꯏꯅ ꯍꯥꯈ꯭ꯔꯦ ꯑ ꯇꯃꯦꯒꯤ ꯈꯠꯇ ꯍꯖꯤ ꯍꯥꯀꯤ ꯑꯗ ꯀꯣ ꯌꯥꯌꯥꯖ ꯑꯈꯅꯦ ꯆ ꯀꯩꯔꯦꯗꯤ ꯀꯣꯟ
ꯍ
ꯃꯦꯒꯤꯗꯣ ꯍꯥꯞꯄ ꯀꯣ
ꯑ ꯇꯟꯅ ꯇꯂꯣ
ꯇꯣꯒꯤꯅꯦ ꯑꯩꯗꯤ ꯍꯧꯖꯤꯛꯇꯣ ꯋꯥꯁꯔꯨꯝꯗ ꯂꯩꯌꯦ ꯑꯗꯨꯅ ꯍꯥꯏ ꯏ ꯅꯉꯣꯟꯗ ꯅꯉꯣꯟꯗꯁꯨ ꯍꯥꯏꯈ꯭ꯔꯦ ꯑꯩꯈꯣꯏꯒꯤ ꯃꯤꯗꯨ ꯎꯗꯁꯨꯣ ꯈꯕ ꯈ꯭ꯔꯦ ꯑꯗꯨꯗ ꯃꯗꯨ ꯐꯖꯅ ꯇꯥꯗ꯭ꯔꯤꯗꯤ ꯃꯜ꯭ꯔꯦ
ꯍ
ꯑꯗꯨꯅ ꯅꯪꯅ ꯈꯔ ꯅꯦꯝꯕꯤ ꯍꯣꯏ ꯃꯉꯣꯟꯗ ꯍꯣꯏ
ꯑꯩ ꯇ ꯂꯩꯀꯣ ꯁꯤꯗꯁꯨ ꯑꯩꯈꯣꯏ ꯏꯃꯥꯟꯅꯨꯄꯤ ꯑꯃꯅ ꯑꯩꯈꯣꯏꯕꯨ ꯅꯣꯛ ꯅꯣꯛꯅꯦ ꯅꯣꯛ ꯊꯦ ꯌꯦꯡꯕꯗꯤ ꯌꯦꯡꯕꯗꯣꯛ ꯅꯣꯛꯑꯦ
ꯀ ꯌꯥꯒ
ꯍꯥ
ꯈꯨꯠꯀꯤ ꯑꯣ ꯃꯥꯗꯣ
ꯍꯣꯏ ꯐꯨꯕꯤꯒꯦ
ꯑ ꯅꯪꯗꯣ ꯅꯁꯤꯗꯨ ꯌꯥꯝꯅ ꯑꯦꯛꯇꯤꯚ ꯑꯣꯏꯃꯜꯂꯦ
ꯑꯦꯛꯇꯤꯞ ꯑꯣꯏꯕ ꯑꯣꯏꯕ ꯃꯥꯜꯂꯦ ꯑꯣ ꯍꯣꯏ ꯑꯦꯛꯇꯤꯚ ꯑꯣꯏ ꯈꯔ ꯌꯥꯝ ꯌꯥꯝ ꯌꯥꯝꯗꯤ ꯌꯥꯝ ꯅꯠꯇꯦ ꯑꯗꯨꯗꯤ ꯈꯔ ꯑꯦꯛꯇꯤꯚ ꯑꯣꯏꯀꯣ
ꯑꯗꯨ ꯅꯪ ꯋꯥꯁꯔꯨꯝꯗ ꯀꯔꯤ ꯇꯧꯑꯦ ꯀꯔꯤ ꯊꯕꯛ ꯇꯧꯑꯦ?
ꯐꯗꯤꯀꯣ ꯍꯧꯖꯤꯛꯀꯣ ꯇꯧꯋꯦ ꯅꯠꯇꯦ ꯍꯥꯏꯗꯤꯀꯣ ꯕꯥꯎꯗꯤꯀꯣ ꯑꯦꯀꯇꯤꯞ ꯍꯧꯖꯤꯛ ꯏꯟꯒꯤ ꯇꯧꯔꯤꯌꯦ ꯎꯝ ꯌꯥꯗꯦ
ꯑꯣ ꯏꯃꯥꯟꯅꯨꯕꯤꯅꯅꯦꯒꯤ ꯇꯣꯏ
ꯍꯨꯖꯤꯛ ꯍꯥꯞꯄ꯭ꯔꯣ ꯍꯥꯞꯄ꯭ꯔꯣ
ꯈ꯭ꯔꯦ ꯍꯣꯏ
ꯑꯁ
ꯀꯔꯤ
ꯑꯗꯨꯗꯣ ꯍꯨꯖꯤꯛ ꯂꯥꯛꯃꯤ ꯉꯣꯏ
ꯏꯁꯤꯡ ꯁꯥꯕ
ꯍꯣꯏ ꯏꯁꯤꯡ ꯁꯥꯕꯤ ꯁꯥꯏꯌꯦ
ꯍꯣꯏ ꯃꯃꯤꯠ ꯎꯈꯔ꯭ꯦ ꯎꯔꯦ ꯑꯣ ꯀꯣꯕꯤ ꯀꯣꯕꯤ ꯍꯥꯞ ꯍꯥꯞ
ꯃꯥꯡꯈ꯭ꯔꯦꯀꯣ
ꯍꯣꯏ ꯍꯥꯞꯈ꯭ꯔꯦ ꯍꯥꯞꯈ꯭ꯔꯦ ꯍꯣꯏ
ꯍꯣ ꯀꯣꯕꯤ ꯀꯥ ꯈꯥꯃꯦꯟꯗꯣ ꯂꯣꯏꯅꯃꯛ ꯑꯩꯅ ꯃꯠꯈ꯭ꯔꯦ
ꯍꯣꯏ
ꯀꯔꯤ ꯄꯥꯐꯣꯏꯅꯣ
ꯅꯠꯇꯦ ꯁꯥ ꯑꯁꯤ ꯅꯨꯄꯤꯅ ꯃꯥꯒꯤ ꯏꯃꯥꯟꯅꯨꯄꯤꯅ ꯏꯆꯥꯅꯨꯄꯤꯅ
ꯑꯩ ꯅꯪꯅ ꯏꯆꯥꯅꯨꯄꯤꯔꯣ
ꯎꯝ
ꯀꯥꯗꯨꯃꯥꯏꯅ
ꯀꯔꯤ
ꯀꯗꯨꯃ ꯅꯥꯍꯟꯒꯤ ꯅꯪꯒꯤ ꯏꯆꯟ ꯅꯨꯨꯄꯤ ꯂꯥꯛ꯭ꯈꯔꯦ
ꯂꯥꯛꯇ꯭ꯔꯦ ꯍꯥꯏꯌꯦ
ꯀꯔꯤ ꯍꯥꯏꯕ
ꯅꯠꯇ꯭ꯔꯦ ꯍꯥꯏꯌꯦ
ꯀꯔꯤ ꯀꯅꯥ
ꯑꯩꯈꯟꯗꯦ
ꯑꯗꯨꯗꯤ ꯅꯪ ꯀꯔꯤ ꯀꯔꯤ ꯍꯥꯏꯉꯥꯏ ꯈꯪꯗ꯭ꯔꯦ
ꯑꯩꯁꯨ ꯈꯟꯗꯦ ꯅꯪ ꯀꯔꯤ ꯀꯔꯤ ꯑꯩꯔ ꯑꯩꯁꯨ ꯐꯖꯅ ꯇꯥꯗꯦ
ꯑꯣ ꯍꯣ ꯃ ꯑꯗꯨꯃꯅꯗ ꯅꯨꯡꯉꯥꯏꯔꯦ ꯑꯗꯨꯗꯤ ꯐꯥꯔꯦ
ꯐꯔꯦꯀꯣ ꯐꯖꯔꯦꯀꯣ
ꯃ ꯊꯅꯦ ꯊꯃ ꯐ ꯅꯪ ꯀꯔꯤ ꯀꯔꯤ ꯃꯧ ꯅꯦ ꯍꯥꯏ ꯑꯅ ꯃꯤ ꯑꯒꯤꯦ ꯄꯣꯠꯆꯔ ꯂꯩ ꯊꯔꯣ ꯄꯣꯁ ꯍꯣꯏ ꯍꯣꯏ ꯍꯔꯣ ꯑꯗꯨꯗ ꯑꯩꯅ ꯍꯥꯏꯥꯛꯈ꯭ꯔꯦ
ꯍꯥꯎ ꯊꯨꯝ ꯍꯥꯥꯛꯄ
ꯊꯨꯝꯁꯨ ꯑꯉ ꯍꯥ ꯔꯦ
ꯏꯁꯤꯡ ꯏꯁꯤ ꯅꯛꯈ꯭ꯔꯣ
ꯍꯣꯏ ꯏ ꯂꯩꯌꯦ
ꯑ
ꯊꯨꯡꯗ ꯍꯥꯞꯁꯨꯦ ꯀꯣ ꯂ ꯑꯦ
ꯍꯥ
ꯏꯁꯤꯡꯗꯨꯂꯥꯏ ꯑꯦ
ꯀ ꯑꯁꯤꯗ ꯏꯁꯤꯡ ꯇ ꯏꯁꯤꯡ
ꯑꯣ ꯑꯣ ꯑꯣ ꯑ ꯑ ꯑꯗꯨꯒ ꯑ ꯊ꯭ꯔꯦ ꯍꯣꯏ
ꯍꯥ
ꯁꯨꯝ ꯌꯥꯝꯅ ꯍꯥꯞꯈ꯭ꯔꯦ ꯍꯥꯞꯈ꯭ꯔꯦ
ꯎꯝ ꯃꯥꯗꯧ ꯉꯨꯕ꯭ꯔꯥ ꯎꯝ ꯁꯨꯃꯥꯏ ꯇꯧꯗ ꯇ ꯈꯖꯤꯩ ꯅꯨꯄꯥꯁꯦ ꯌꯦꯡꯉꯣꯕ ꯑꯥ ꯁꯨꯃꯥꯏꯅ ꯁꯨꯃꯥꯏꯅ ꯇꯧꯅꯤ
ꯃꯔꯁꯔ
ꯍꯥ
ꯀꯉꯕꯨ ꯑꯣꯏꯣꯏꯁꯪ
ꯑ ꯁꯤꯗꯥ ꯔꯣꯡ ꯇ ꯋꯥ ꯋꯥ ꯔꯤ ꯁꯥꯔꯦ ꯑꯕ
ꯂꯧꯁꯤꯟꯕ ꯉꯝꯗꯕ
ꯀꯣ
ꯑꯣ
ꯑꯥ ꯁꯤꯗ ꯔꯣꯜ ꯅꯝꯕꯔ ꯋꯥꯟꯁꯨ ꯂꯩꯌꯦ
ꯑꯣꯒꯦ ꯑꯣ ꯃꯗꯨ ꯑꯁꯤꯗ ꯂꯥꯛꯄ꯭ꯔꯣ
ꯍꯣꯏ ꯁꯤꯗ ꯑꯩꯒꯤ ꯌꯨꯝꯒꯤ ꯇꯦꯔꯦꯁꯇ ꯂꯩ
ꯑꯣ ꯑꯣ ꯚꯥꯏ ꯅꯪꯒꯤ ꯌꯨꯝꯗꯣ ꯀꯗꯥꯏꯗꯅꯣ
ꯑꯩꯒꯤ ꯑꯁ ꯑꯩꯒꯤ ꯌꯨꯝꯗ ꯑ ꯁꯁ ꯃꯅꯤꯄꯨꯔꯗ ꯂꯩꯌꯦ
ꯍꯣꯏ ꯍꯣꯏ ꯑꯣ ꯑꯣ ꯈꯪꯉꯦ ꯈꯪꯉꯦ
ꯅꯪꯁꯨꯨꯏꯌꯥ
ꯀꯥꯍꯣꯏ
ꯀꯥꯎꯔꯕꯣ ꯑꯈꯣꯏ ꯃꯕꯥꯅꯤ ꯅꯥꯏꯕꯔꯅꯦ ꯅꯪ
ꯅꯪꯅ ꯅꯨꯐꯥꯡꯗꯣ
ꯀꯔꯤ
ꯅꯪ ꯅꯍꯥꯟꯗ ꯐꯥꯏꯒꯟꯕꯅꯤꯅꯦ ꯑꯝꯗ ꯍꯥꯏꯔꯥ ꯊꯣ ꯄꯨꯔꯛ ꯄ꯭ꯔꯣ
ꯍꯣꯏ
ꯄꯨꯔꯛꯈ꯭ꯔꯦꯕꯣ
ꯄꯨꯔꯛꯈ꯭ꯔꯦ
ꯁꯦ ꯅꯪꯒꯤꯗ ꯂꯩꯌꯦ ꯑꯗꯨꯗꯤ
ꯀꯔꯤ ꯐꯖꯅ ꯇꯥꯕꯤꯌꯣ
ꯅꯪꯅ ꯅ ꯅꯍꯥꯟꯗꯣꯀꯣ ꯍꯥꯏꯅꯥꯎꯗꯨ
ꯌꯥꯝꯍꯟꯅꯤꯗ ꯂꯩꯕ
ꯍꯥꯏꯅꯥꯎꯗꯣ ꯈꯪꯕ꯭ꯔꯣ ꯅꯪ
ꯋꯥꯁ꯭ꯔꯨꯝ ꯀꯔꯤ
ꯍꯩꯅꯥꯎꯗꯨ
ꯑꯩꯅ
ꯈꯩꯅꯧ
ꯍꯥꯏ ꯅꯥꯎꯗꯤ ꯑꯥꯏ ꯈꯝꯗꯦ ꯀꯔꯤ
ꯍꯩꯅꯥꯎꯗꯤ ꯃꯦꯡꯒꯣ ꯅꯪ ꯅꯁꯥꯗꯣ ꯄꯨꯔꯥ ꯑꯦ ꯄꯨꯔꯥꯛꯀꯦ ꯄꯨꯔꯛꯀꯦ ꯀꯗꯥꯏꯗ ꯄꯨꯔꯥꯛꯑꯦ
ꯅꯪ ꯅꯪ ꯄꯥꯝꯕ꯭ꯔꯣ ꯍꯧꯖꯤꯛ
ꯍꯣꯏ ꯄꯥꯝꯃꯦ
ꯋꯥꯁꯨꯝꯗ ꯄꯨ ꯄꯨꯕꯤꯒꯦꯀꯣ ꯑꯩ ꯍꯨꯖꯤꯛ
ꯃꯅꯤꯄꯨꯔꯥ ꯀꯣ
ꯍꯣꯏ
ꯎꯝ
ꯂꯥꯛꯑꯣ
ꯍꯣꯏ ꯂꯥꯛꯑꯦ ꯂꯥꯛꯀꯅꯦ ꯀꯗꯩꯗ ꯍꯥꯎꯋꯦ ꯍꯥꯎꯋꯦ ꯑꯩ ꯌꯥꯝ ꯍꯥꯎꯋꯦ ꯌꯥꯝꯅꯁꯨꯨꯋ ꯀꯧꯋꯦ
ꯑꯣꯏ
ꯑꯁ ꯅꯨꯡꯉꯥꯏꯇꯦ ꯑꯗꯨꯝꯕꯅ ꯐꯝꯉꯒ ꯑꯗꯨ ꯑꯣꯏꯔꯁꯒꯤꯗꯤ ꯄꯤꯛꯅꯤꯡꯅꯨꯡꯉꯥꯏꯇ꯭ꯔꯣꯏ ꯌꯥꯝꯅ ꯀꯝꯐꯣꯔꯇꯦꯕꯜ ꯑꯣꯏꯗ꯭ꯔꯦ ꯂꯣꯏꯗ꯭ꯔꯦ ꯂꯣꯏꯗ꯭ꯔꯤ
ꯃꯤ ꯑꯇꯣꯞꯄꯁꯨ ꯅꯝꯕ ꯋꯥꯔꯤꯁ
ꯀꯅꯥ
ꯐꯣꯟꯗ ꯃꯣꯕꯥꯏꯜꯗ ꯃꯣꯕꯥꯜꯗ
ꯀꯅꯥꯃꯣ
ꯑ ꯅꯪꯒꯤ ꯅꯨꯄꯥꯅ
ꯑꯩꯒꯤ ꯅꯨꯄꯥꯄꯥ
ꯅꯪꯒꯤ ꯑꯦꯛꯁ ꯕꯣꯏ ꯐ꯭ꯔꯦꯟꯅ ꯍꯥꯏꯌꯦ ꯍꯑꯩꯕꯨ ꯀꯣꯜ ꯇꯧꯋꯥꯏ
ꯑꯦ ꯑꯩꯉꯣꯟ ꯑꯩꯒꯤꯗꯗ ꯂꯩꯇꯦ ꯑꯦꯛꯁꯨ ꯂꯩꯇꯦ ꯄ꯭ꯔꯖꯦꯟꯁꯨ ꯂꯩꯇꯦ ꯍꯥꯏꯗꯤ ꯑꯦ ꯃꯆꯤꯟ ꯊꯤꯎꯅꯀꯣ
ꯐꯤꯗꯦ
ꯅꯪꯉꯣꯟꯗ ꯅꯝꯕꯔꯁꯨ ꯂꯩꯠꯇꯦ
ꯑ ꯌꯥꯔꯦ ꯑꯗꯨꯗꯤ ꯕꯕꯥꯏ
ꯑ